ꯑꯦ
ꯍꯥꯥ ꯇꯗꯔꫭ
ꯇꯥꯏꯌ‌ꯣ ꯇꯥꯠ
ꯌꯥꯝ ꯇꯧꯔꯤ ꯁꯥ ꯀꯣꯛ ꯋꯥ ꯇꯧ ꯅꯪ ꯑꯃꯗꯩ ꯇꯧꯔꯛꯄ ꯌꯥꯗꯕꯔꫭ
ꯁꯤꯗꯥ‌‌ ꯇꯧꯕꯥ ꯀꯩꯗꯧꯔ‌ꯦ ꯍꯥꯏꯅꫭ
ꯅꯦꯠꯇꯨ ꯌꯥꯗꯦ ꯍꯥꯏꯕꯅꯦ
ꯀꯩꯙꯧꯔ‌ꯦ ꯍꯥꯏꯅꫭꯕ
ꯅꯦꯠ ꯌꯥꯗ‌ꯦ ꯍꯥꯏꯕ
ꯃꯤꯅꯥꯉꯥꯡꯉꯤꯁꯤ
ꯍꯨꯝ ꯑꯗꯨ ꯆꯥꯛ ꯌꯥꯝ ꯂꯥꯝꯃ‌ꯦ ꯆꯔꯥ ꯆꯥ ꯄꯨꯛꯇꯨ ꯈꯛꯇ ꯇꯠꯈꯤꯕ
ꯑ
ꯍꯨꯡ ꯀꯩꯍꯥꯏꯅꫭ
ꯂꯨꯄꯥ ꯇꯔꯥꯕꯨꯛ ꯂꯩꯇꯔꯥꯕꫭꯕ
ꯇꯨꯏꯁꯟ ꯃꯐꯝꯗ ꯄꯨꯡ ꯑꯃꯗꯒꯤ ꯆꯠꯂꯒ ꯄꯨꯡ ꯇꯔꯨꯛ ꯑꯗꯥꯋꯥꯏ ꯃꯉꯥ ꯃꯈꯥꯏꯋꯥꯏꯐꯥꯎ ꯂꯩꯔꯛꯄꯅꯤꯅ ꯄꯨꯛꯇꯣ ꯈꯛꯇ ꯇꯠꯈꯦꯕ ꯑꯗꯨꯏ ꯍꯜꯂꯛꯑꯒ
ꯍꯨꯡ ꯄꯨꯊꯣꯔꯛꯇꯦ ꯍꯨꯡ
ꯃ ꯄꯜꯒ
ꯇꯥꯥꯗ꯭ꯔꫭ
ꯅ ꯑ ꯊꯗꯔ
ꯊꯤꯟꯗ‌ꯦ
ꯄꯔꯤ ꯃꯗꯤ
ꯀꯩꯅꫭ ꯍꯥꯏꯔꯛꯑꫭ
ꯄꯠ ꯄꯠꯇ ꯂꯩ
ꯑ ꯇꯗꯣ ꯑ ꯍ ꯑꯃꯣ ꯑ
ꯇꯥꯔꯔꯕ
ꯑ
ꯑ ꯇꯨꯁꯟ ꯇ ꯎꯧꯕꯗꯣ ꯑꯗꯥꯏꯗꯨꯗ ꯑꯗꯣ
ꯐꯔꯜ
ꯆꯖꯦ
ꯀꯔꯤꯂꯤꯌꯥꯔ
ꯑꯕ
ꯍꯥꯏꯔꯣ ꯃꯤ ꯑꯁꯨꯄꯠꯄ ꯇꯠꯂ ꯍꯥꯏꯕ ꯃꯣꯏꯅ
ꯑꯉꯥꯡꯗ ꯋꯥꯁꯔꯨꯝ ꯆꯪꯉꯨꯒꯦꯅ ꯆꯪꯈ꯭ꯔꯦꯕꯀꯣ ꯑ ꯇꯥꯏꯁꯨ ꯇꯅꯤꯁꯨ ꯍꯥꯏ
ꯑꯩꯉꯣꯟꯗ ꯑꯩ ꯇꯧꯔꯛꯑꯒꯦ
ꯑꯗꯦ ꯔꯝ ꯀ
ꯊꯤꯅꯤ ꯋꯥꯅꯅꯨꯡꯉꯥꯏꯇꯕꯅꯦ
ꯍꯥꯥ ꯅ ꯍꯣꯏ ꯍꯥꯏ ꯀꯦꯔꯦ
ꯄꯠꯄꯠ ꯇꯠꯂꯦ ꯅꯪ ꯉꯥꯡꯁꯨ ꯇꯥꯐꯝ ꯈꯪꯗꯦ
ꯃꯠꯇꯣ